ꯍꯜꯂꯣ
ꯍꯂꯣ
ꯃꯉꯥꯡ ꯄꯨꯟꯁꯤꯕ
ꯀꯅꯥ
ꯃꯉꯥꯡ ꯄꯨꯟꯁꯤꯕꯥ
ꯀꯔꯤ ꯑꯣꯏꯔꯦ
ꯀꯔꯤꯁꯨ ꯇꯧꯗꯦꯗ ꯀꯔꯤꯁꯨ ꯍꯥꯏꯗꯦ
ꯑꯣ ꯀ꯭ꯔꯤ ꯇꯧꯕ꯭ꯔꯣ ꯑꯠꯆꯥꯥ
ꯎꯝ ꯀꯔꯤ ꯍꯧꯖꯤꯛ ꯀꯩꯁꯨ ꯇꯧꯗꯦꯗ
ꯍꯝ ꯍꯣꯏ ꯍꯧꯒꯠꯈ꯭ꯔꯦ
ꯑꯣ ꯆꯥꯛꯇꯤ ꯆꯥꯔꯕꯣ
ꯍꯣꯏ ꯆꯥꯈ꯭ꯔꯦ ꯅꯪꯗꯤ ꯆꯥꯔꯕ꯭ꯔꯣ
ꯑꯩ ꯆꯥꯗ꯭ꯔꯤ
ꯀꯔꯤꯒꯤꯅꯣ
ꯑꯥ ꯑꯗꯨꯝ ꯊꯦꯡꯅ ꯍꯧꯒꯠꯄ ꯑꯈꯣꯏ
ꯑꯠꯁꯥ
ꯍꯥ ꯊꯣꯡꯂꯤꯌꯦ ꯀꯟꯅ ꯍꯧꯖꯤꯛ
ꯑꯦ ꯀꯔꯤ ꯏꯟꯁꯥꯡ ꯊꯣꯡꯕ꯭ꯔꯣ
ꯑꯁ ꯎꯄꯥꯏ ꯂꯩꯇ꯭ꯔꯦꯍꯦ
ꯍꯥꯎꯕ ꯃꯥꯂꯦꯗ
ꯍꯋꯥꯏꯒ ꯀꯩꯅꯣ ꯆꯠ ꯊꯣꯡꯉꯦ ꯎꯝ ꯀꯩꯅꯣꯗꯣ ꯁꯣꯌꯥꯕꯤꯟꯗꯣ
ꯑꯥ ꯑꯥ ꯑꯠꯁꯥ
ꯎꯝ ꯑꯗꯨ ꯊꯣꯡꯕꯅꯤꯗ ꯀꯩꯁꯨ
ꯐꯩꯌꯦ ꯐꯩ
ꯍꯥꯎꯕ ꯅꯠꯇꯦꯗ
ꯍꯥꯎꯕꯅꯦ ꯍꯥꯎꯕꯅꯦ ꯍꯋꯥꯏ
ꯑꯣ ꯑꯣ ꯈꯪꯗꯦ ꯑꯗꯨꯝ ꯆꯥꯕ ꯌꯥꯔꯗꯤ ꯍꯥꯏꯅ
ꯍꯥ ꯍꯣꯏ ꯗꯨꯅꯦ ꯗꯨꯅꯦ ꯀꯔꯤ ꯀꯔꯤ ꯇꯧꯄꯣ ꯇꯧꯕꯤ ꯕ꯭ꯔꯣ
ꯍꯥꯥ
ꯀ꯭ꯔꯤ ꯀ꯭ꯔꯤ ꯑꯇꯣꯞꯄ ꯊꯕꯛ ꯇꯧꯕꯤꯕ꯭ꯔꯣ
ꯑꯁ ꯊꯕꯛ ꯇꯧꯗꯦꯗ ꯑꯩꯗꯤ ꯁꯨꯝ ꯍꯧꯖꯤꯛꯀꯥꯟꯗꯤ ꯑꯗꯨꯝ ꯑꯗꯨꯝ ꯄꯣꯊꯥꯔꯤ ꯍꯥꯏꯇꯥꯔꯦ
ꯑꯆꯥꯥ ꯐꯩ ꯐꯩ
ꯎꯝ ꯅꯪꯗꯤ ꯆꯥꯛ ꯏꯟꯁꯥꯡ ꯊꯣꯡꯕ ꯂꯣꯏꯔꯕꯣ
ꯎꯝ ꯎꯝꯝ ꯑꯩꯈꯣꯏꯗꯤ ꯆꯥꯕ ꯂꯣꯏꯔꯦꯗ
ꯑꯣ ꯀꯔꯤ ꯃꯊꯦꯜ ꯆꯥꯒꯦ ꯉꯁꯤꯗꯤ
ꯉꯁꯤꯗꯤ ꯕꯤꯟꯁꯒ ꯑꯂꯨ ꯐ꯭ꯔꯥꯏ ꯇꯧꯔꯒ ꯆꯥꯏꯌꯦ
ꯑꯣ ꯍꯋꯥꯏ ꯑꯁꯡꯕꯤꯗꯣꯀꯣ
ꯍꯣꯏ
ꯌꯥꯝ ꯍꯥꯎꯕꯅꯤꯅꯦ ꯑꯗꯨꯁꯨ
ꯎꯝ ꯍꯥꯎꯕꯅꯦ
ꯎꯝ ꯍꯥꯎꯋꯦ ꯍꯥꯎꯋꯦ ꯑꯩꯁꯨ ꯌꯥꯝ ꯄꯥꯝꯃꯦ ꯑꯗꯨꯗꯣ
ꯆꯥꯕꯤꯌꯨ ꯀꯟꯅ ꯀꯟꯅ
ꯇꯞ ꯇꯞꯅꯁꯨ ꯆꯥꯒꯦꯗ
ꯑꯣꯏ ꯌꯥꯝ ꯌꯥꯝ ꯂꯩꯔꯒ ꯊꯝꯃꯒ ꯆꯥꯕꯤꯌꯨ ꯐꯦꯚꯔꯥꯏꯠ ꯄꯣꯠꯁꯦ ꯆꯥꯅꯉꯥꯏꯅꯤ ꯌꯥꯝ ꯌꯥꯝꯅ
ꯎꯝ ꯍꯛꯆꯥꯡꯒꯤꯁꯨ ꯌꯥꯝ ꯀꯥꯟꯅꯕꯅꯦ ꯑꯗꯨꯗꯣ
ꯎꯝ ꯎꯝ ꯍꯣꯏ ꯃꯥꯅꯦ
ꯎꯝ ꯉꯁꯤ ꯊꯕꯛ ꯆꯠꯀꯗ꯭ꯔꯣ
ꯑꯥ ꯆꯥꯅꯉꯥꯏ ꯀꯔꯤꯁꯨ ꯂꯩꯇꯦꯗ ꯌꯨꯝꯗ ꯑꯗꯨꯝ ꯂꯩꯒꯅꯤ ꯇꯧꯉꯥꯏ ꯂꯩ ꯇꯦ ꯅꯪꯗꯤ
ꯑꯩꯁꯨ ꯆꯞ ꯃꯥꯟꯅꯩꯗ ꯉꯁꯥꯏ ꯍꯥꯏꯕꯗꯨꯅꯤ ꯍꯧꯖꯤꯛꯀꯥꯟꯗꯤ ꯑꯩ ꯄꯣꯊꯥꯔꯤꯕ
ꯑꯣ ꯑꯣ ꯐꯩꯌꯦ ꯐꯩꯌꯦ ꯌꯥꯝꯅ
ꯎꯝ
ꯀꯅꯥ ꯀꯅꯥ ꯂꯩꯕꯤꯕ꯭ꯔꯣ ꯍꯧꯖꯤꯛ ꯍꯧꯖꯤꯛ
ꯍꯧꯖꯤꯛ ꯍꯧꯖꯤꯛꯁꯦ ꯑꯩ ꯏꯅꯥꯎꯅꯨꯄꯥꯒ ꯂꯩꯌꯦ
ꯑꯣ
ꯏꯕꯥꯅꯤ ꯂꯩꯌꯦ
ꯑꯠꯆꯥ ꯆꯥ
ꯅꯣꯏꯗꯤ ꯀꯃꯥꯏ ꯇꯧꯒꯦ ꯌꯨꯝꯗ ꯂꯩꯕ꯭ꯔꯣ ꯅꯠꯇ꯭ꯔꯒ
ꯑꯩꯈꯣꯏꯁꯦ ꯌꯨꯝꯗ ꯂꯩꯇꯦꯗ ꯍꯣꯁꯇꯦꯜ ꯂꯩꯕꯅꯦ
ꯍꯣꯁꯇꯦꯜ
ꯍꯣꯏ
ꯑꯣ ꯅꯨꯡꯉꯥꯏꯗ
ꯎꯝ ꯅꯨꯡꯉꯥꯏꯝꯅꯦ ꯑꯗꯨꯝ ꯍꯥꯏꯕ ꯇꯥꯔꯦ
ꯎꯝ ꯍꯣꯁꯇꯦꯜꯒꯤ ꯄꯨꯟꯁꯤꯁꯨ ꯑꯗꯨꯝ ꯅꯨꯡꯉꯥꯏꯕ ꯃꯈꯟ ꯑꯃꯅꯦ
ꯃꯥꯅꯦ ꯃꯥꯅꯦ ꯃꯔꯨꯝ ꯃꯌꯥꯝꯒ ꯂꯩꯃꯤꯟꯅꯝꯅꯤꯅꯀꯣ
ꯍꯦ
ꯅꯨꯡꯉꯥꯏꯌꯦ ꯍꯥꯏ ꯇꯥꯔꯦ
ꯎꯝ ꯍꯥꯏꯕꯗꯤ ꯆꯥꯛ ꯏꯟꯁꯥꯡꯁꯨ ꯊꯣꯡꯕ ꯃꯤ ꯂꯩꯔꯦ
ꯑꯗꯨꯅꯦ ꯗꯨꯅꯦ ꯎꯝ
ꯆꯥꯛ ꯆꯥꯕꯁꯨ ꯃꯇꯝ ꯆꯥꯅ ꯑꯗꯨꯝ ꯇꯥꯏꯃꯤꯡ ꯑꯃꯗ ꯑꯗꯨꯝ ꯆꯥꯔꯦ
ꯑꯗꯨ ꯎꯝ
ꯇꯨꯝꯕꯁꯨ ꯑꯗꯨꯝ ꯇꯨꯝ ꯐꯥꯖꯅ ꯇꯨꯝꯃꯦ ꯈꯪꯗꯦꯀꯣ ꯑꯗꯨꯗꯤ ꯅꯣꯏꯗꯤ ꯈꯪꯗꯦ
ꯍꯣꯏ ꯍꯣꯏ ꯑꯗꯨꯃꯥꯏꯅ ꯑꯣꯏꯕꯅꯦ ꯆꯞ ꯎꯝ
ꯍꯧꯒꯠꯄꯁꯨ ꯇꯥꯏꯃꯤꯡ ꯆꯥꯅ ꯍꯧꯒꯠꯄ
ꯎꯝ
ꯀ꯭ꯌꯔ ꯇꯦꯀꯔꯅ ꯍꯧꯒꯠꯂꯣ ꯍꯥꯏꯔꯗꯤ ꯑꯗꯨꯝ ꯍꯧꯒꯠꯄ ꯎꯄꯥꯏ ꯂꯩꯇꯦꯅ
ꯍꯣꯏ ꯃꯥꯅꯦ ꯏꯍꯤꯡꯗꯕꯨꯗꯤ ꯃꯁꯥ ꯃꯁꯥꯒꯤ ꯈꯨꯁꯤ ꯈꯨꯁꯤꯗ ꯇꯨꯝꯅꯤꯡꯕ ꯃꯤꯅ ꯇꯨꯝꯒꯅꯤ
ꯍꯣꯏ ꯍꯣꯏ ꯑꯗꯨꯅꯦ
ꯎꯝ
ꯅꯤꯌꯣꯝ ꯆꯨꯝꯅ ꯆꯠꯄꯗꯣ
ꯍꯣꯏ ꯍꯣꯏ ꯑꯗꯨꯅꯦ ꯎꯝ
ꯑꯗꯨ ꯌꯥꯝ ꯐꯥꯕꯅꯦ
ꯍꯣꯏ ꯃꯥꯅꯦ ꯃꯥꯅꯦ
ꯌꯨꯝꯗ ꯂꯩꯔꯗꯤ ꯏꯃꯥꯄꯥꯅ ꯍꯥꯏꯔꯁꯨ ꯍꯧꯒꯠꯇ꯭ꯔꯦꯅ ꯍꯧꯒꯠꯂꯣ ꯆꯥꯛ ꯆꯥꯔꯣ ꯍꯥꯏꯔꯁꯨ ꯎꯝ ꯑꯗꯨꯒ ꯕꯥꯔꯥꯗ ꯂꯩꯕꯁꯤꯡꯁꯨ ꯑꯗꯨꯝ ꯈꯨꯁꯤ ꯇꯧꯋꯦꯕ
ꯃꯥꯅꯦ ꯃꯥꯅꯦ
ꯑꯩꯈꯣꯏꯒꯨꯝꯕ ꯑꯩꯁꯦ ꯎꯝ ꯑꯩ ꯕꯥꯔꯥꯗ ꯂꯩꯕꯅꯦ
ꯑꯠꯁꯥ ꯑꯥ ꯑꯥ
ꯑꯗꯨꯅ ꯑꯩꯁꯦ ꯂꯤꯁꯤꯞ ꯗꯤꯁꯤꯞ ꯀꯩꯅꯣ ꯗꯤꯁꯤꯄ꯭ꯂꯤꯟ ꯈꯔ ꯋꯥꯠꯂꯦꯕ ꯑꯗꯨꯒꯤ
ꯎꯝ ꯎꯝ ꯐꯩꯒꯣ ꯍꯧꯒꯠꯄ ꯀ꯭ꯔꯤꯀꯔꯥ ꯎꯝ
ꯅꯣꯏꯗꯤ ꯐꯖꯅ ꯍꯣꯁꯇꯦꯜ ꯂꯩꯌꯣ ꯐꯖꯅ ꯂꯩꯔꯤꯛ ꯇꯝꯕ ꯃꯥꯜꯂꯦꯀꯣ ꯑꯗꯨꯗꯤ
ꯍꯣꯏ ꯂꯥꯏꯔꯤꯠ ꯇꯝꯔꯒ ꯂꯩꯔꯤꯕꯅꯦ
ꯎꯝ ꯀꯣꯂꯦꯖ ꯀꯣꯂꯦꯖ ꯇꯝꯕ꯭ꯔꯣ ꯑꯣ ꯌꯥꯝ ꯐꯩ ꯐꯖꯅ ꯇꯝꯍꯧꯔꯣ ꯃꯇꯝ ꯃꯇꯝꯗꯨꯗ ꯐꯖꯅ ꯇꯧꯍꯧꯒꯗꯧꯕꯅꯤ
ꯃꯥꯅꯦ ꯃꯥꯟ ꯅꯠꯇ꯭ꯔꯗꯤ ꯔꯤꯒ꯭ꯔꯦꯠ ꯆꯠꯀꯅꯤ
ꯎꯝ ꯍꯣꯔꯦꯟ ꯂꯣꯏꯔꯒ ꯑꯁ ꯑꯩ ꯁꯨꯃꯥꯏ ꯇꯧꯔꯝꯃꯗꯤ ꯐꯥꯗꯧꯕꯅꯦ ꯍꯥꯏꯅꯀꯣ
ꯍꯣꯏ ꯃꯥꯅꯦ ꯗꯨꯕꯨꯗꯤ ꯀꯣ ꯎꯝ ꯆꯨꯝꯃꯦ
ꯎꯝ ꯈꯣꯏꯁꯨ ꯗꯨꯗꯣ ꯂꯥꯟꯂꯒ ꯂꯥꯛꯄꯅꯦꯕ ꯑꯩꯂꯥ ꯂꯥꯟ ꯂꯥꯟꯗꯕꯤꯗ ꯂꯥꯛꯄꯅꯦꯕ
ꯐꯩꯌꯦ ꯐꯩꯌꯦ ꯀꯜꯃꯥ ꯂꯣꯏꯃꯥ ꯀꯣꯂꯦꯖ ꯀꯨꯝꯕ ꯀꯔꯤꯀꯥ ꯂꯣꯏꯈ꯭ꯔꯦ
ꯑꯩ ꯂꯣꯏꯈ꯭ꯔꯦ ꯍꯣꯏ ꯑꯗꯨꯝ ꯂꯣꯏꯔꯒ ꯎꯝ ꯍꯧꯖꯤꯛ ꯄꯣꯊꯥꯔꯦ ꯍꯥꯏꯇꯥꯔꯦ
ꯑꯥ ꯑꯥ ꯐꯩꯌꯦ ꯐꯩꯌꯦ ꯄꯣꯊꯥꯒꯗꯧꯝꯅꯦ
ꯎꯝ ꯂꯣꯏꯒꯗꯧꯕ꯭ꯔꯥ ꯅꯠꯇ꯭ꯔ ꯁꯤꯃꯤꯁꯇꯔ ꯀꯌꯥꯅꯣ ꯍꯨꯖꯤꯛ
ꯍꯧꯖꯤꯛꯁꯦ ꯊꯔꯠ ꯀꯥꯕꯅꯦ
ꯑꯦ ꯊꯥꯠ ꯌꯥꯝꯃꯤꯍꯦ ꯑꯩ ꯑꯗꯨꯝ ꯈꯪꯔꯛꯄꯗ ꯑꯗꯨꯝ ꯊꯥꯔꯠ ꯁꯤꯃꯤꯁꯇꯔ ꯊꯥꯔꯠ ꯁꯦꯃꯤꯁꯇꯔ ꯗꯨꯝ ꯍꯥꯏꯔꯛꯑꯦꯅꯦ
ꯍꯣꯏ
ꯑꯩꯅ ꯃꯣꯏꯗ ꯍꯥꯏꯕꯤ ꯎꯝ ꯑꯩꯅ ꯍꯣꯏ ꯃꯣꯏꯗ ꯍꯥꯏꯕꯤꯕꯅꯦ ꯊꯥꯔꯠ ꯁꯤꯃꯤꯇ ꯁꯤꯃꯤꯁꯇꯔꯗꯤ ꯈ꯭ꯋꯥꯏꯗꯒꯤ ꯅꯨꯉꯥꯏꯕ ꯁꯑꯥ ꯎꯝ ꯃꯇꯝꯅꯦ ꯍꯥꯏꯇꯥꯔꯦ ꯀꯣꯂꯦꯖꯇꯥ
ꯑꯠꯁꯥ
ꯑꯗꯨ ꯍꯥꯏꯕꯤꯕꯅꯤ ꯎꯝ ꯍꯥꯏꯕꯗꯤ ꯅꯧꯅ ꯆꯪꯔꯛꯄ ꯃꯇꯝꯗꯗꯤ ꯃꯤ ꯈꯪꯅꯕꯁꯨ ꯀꯌꯥ ꯂꯩꯇꯦꯅ
ꯍꯣ ꯍꯣꯏ
ꯑꯗꯨ ꯀꯧꯅꯕꯁꯨ ꯗꯨꯝ ꯈꯔ ꯂꯩꯇꯦꯕ
ꯑꯦ ꯑꯦ
ꯑꯗꯨꯒ ꯁꯥꯏꯀꯦꯟ ꯁꯤꯃꯤꯁꯇꯔ ꯊꯥꯠ ꯀꯥꯔꯛꯄꯗꯗꯤ ꯑꯗꯨ ꯃꯤꯁꯨ ꯈꯪꯅꯔꯦ
ꯎꯝ ꯎꯝ ꯃꯤꯌꯥꯝ ꯈꯪꯅꯔꯛꯄꯅꯤꯅꯀꯣ
ꯑꯣꯖꯥꯁꯤꯡꯁꯨ ꯍꯣꯏ ꯑꯣꯖꯥꯁꯤꯡꯁꯨ ꯑꯗꯨꯝ ꯑꯥ ꯈꯪꯅꯕ ꯍꯧꯔꯦ ꯀꯧꯅꯕ ꯍꯧꯔꯅꯤ ꯑꯗꯨꯅ ꯀꯔꯤ ꯀꯔꯤꯅꯣ ꯏꯚꯦꯟꯁ ꯃꯌꯥꯝ ꯇꯧꯔꯛꯀꯅꯤ ꯊꯥꯔꯠ ꯁꯤꯃꯤꯁꯇꯔꯗꯗꯤ ꯏꯁꯄꯣꯔꯠꯁꯀꯨꯝꯕ ꯑꯥ ꯀꯔꯤ ꯀꯔꯤ ꯈꯪꯗꯦ ꯑꯗꯨꯝ ꯇꯧꯔꯛꯀꯅꯤ ꯅꯨꯡꯉꯥꯏꯕꯅꯦ ꯊꯥꯔꯠ ꯁꯤꯃꯤꯁꯇꯔꯗ ꯑꯩ ꯑꯩꯒꯤ ꯑꯦꯛꯁ ꯑꯦꯛꯁꯄꯤꯔꯦꯟꯁꯅꯤꯀꯣ ꯅꯣꯏꯒꯤꯗꯤ ꯈꯪꯗꯦ ꯅꯪ ꯅꯣꯏꯗꯤ ꯀꯃꯥꯏ ꯇꯧꯒꯦ
ꯑꯩꯁ ꯈꯣꯏꯗꯤ ꯀꯗꯥꯏꯗꯒꯤ ꯃꯤ ꯄꯥꯡ ꯉꯥꯡꯅꯗꯦꯗ ꯀ꯭ꯂꯥꯁ ꯆꯠꯀꯅꯤ ꯂꯣꯏꯔꯗꯤ ꯏꯁꯇ꯭ꯔꯦꯠ ꯍꯜꯂꯛꯄ
ꯎꯝ ꯍꯝ ꯍꯝ ꯑꯗꯨꯁꯨ ꯃꯤꯒꯤ ꯃꯤꯒꯤ ꯃꯈꯥꯁꯨ ꯄꯣꯜꯂꯦꯗ ꯃꯤ ꯌꯥꯝ ꯇꯤꯟꯅꯗꯕꯁꯨ ꯌꯥꯎ ꯌꯥꯎꯕꯅꯦ
ꯎꯝ ꯎꯝ ꯑꯁꯤ ꯎꯝ ꯑꯁꯤꯔꯣꯝꯗꯁꯦ ꯈꯔ ꯃꯤ ꯉꯥꯡꯅꯕꯁꯨ ꯈꯔ ꯅꯨꯡꯉꯥꯏꯇꯕꯀꯣ ꯈꯔ ꯋꯥꯕ ꯄꯥ ꯍꯥꯏꯕ ꯇꯥꯔꯦ ꯑꯩꯈꯣꯏꯔꯣꯝꯗꯒꯤ ꯑꯣꯏꯔꯗꯤ ꯈꯔ ꯅꯨꯡꯉꯥꯏꯅꯤꯉꯥꯏ
ꯎꯝ ꯎꯝ ꯎꯝ
ꯁꯤꯔꯣꯝꯒꯤꯁꯦ ꯑꯩꯈꯣꯏꯁꯦ ꯃꯨꯛꯀ ꯀꯌꯥꯝ ꯇꯣꯉꯥꯟꯈ꯭ꯔꯕ ꯑꯗꯨꯒꯤ ꯄꯛ ꯃꯤ ꯉꯥꯡꯅꯉꯥꯏꯁꯦ ꯇꯟꯕꯀꯣ ꯃꯤꯅ ꯉꯥꯡꯗ꯭ꯔꯗꯤ ꯄꯥꯛ ꯉꯥꯡꯅꯤꯡꯗꯦꯕ
ꯑꯣ ꯅꯪ ꯃꯤ ꯉꯥꯡꯕ ꯍꯥꯏꯕꯗꯤ ꯑꯗꯨꯝ ꯍꯩꯅꯔꯤ ꯑꯗꯨꯝ ꯉꯥꯡ ꯉꯥꯡꯉꯣ ꯈꯨꯝꯔꯛ ꯈꯨꯝꯔꯛꯀꯅꯤ ꯃꯣꯏ ꯈꯪꯔꯗꯤ ꯑꯗꯨꯝ ꯅꯨꯡꯉꯥꯏꯕ
ꯍꯣꯏ ꯍꯣꯏ ꯑꯗꯨꯕꯨꯗꯤ ꯎꯝ
ꯅꯪꯅ ꯈꯔ ꯇꯟꯕꯒꯤ ꯑꯣꯏꯔꯝꯅꯤ ꯑꯩꯒꯨꯝꯅ
ꯑꯥ ꯏꯔꯨꯞꯈꯣꯏ ꯈꯛꯇ ꯉꯥꯡꯉꯗꯤ ꯂꯣꯏꯔꯦ ꯑꯗꯨꯗꯒꯤ ꯑꯗꯨꯝ ꯗꯥꯏꯔꯦꯛ ꯍꯜꯂꯛꯄ ꯅꯨꯡꯇꯤꯒꯤ ꯑꯗꯨꯃꯥꯏꯟ ꯑꯗꯨꯝ ꯇꯧꯕꯤꯒꯤꯀꯣ ꯃꯤꯁꯨ ꯄꯛ ꯉꯥꯡꯁꯨ ꯉꯅ ꯑꯩꯈꯣꯏꯁꯦ ꯂꯥꯏꯑ ꯐ꯭ꯔꯤ ꯇꯥꯏꯝꯒꯨꯝꯕ ꯄꯥ ꯂꯩꯇꯦꯕ ꯀ꯭ꯂꯥꯁ ꯑꯗꯨꯝ ꯆꯪꯅꯔꯒ ꯂꯩꯕ ꯃꯤ ꯉꯥꯡꯉꯥꯏꯁꯨ ꯄꯥꯛ ꯃꯇꯝ ꯂꯩꯇꯦꯕ
ꯎꯝ ꯍꯝ
ꯏꯁꯥ ꯏꯁꯥꯒꯤ ꯃꯁꯦꯟ ꯃꯁꯦꯟ ꯃꯔꯨꯞ ꯃꯔꯨꯞ ꯑꯗꯨꯝ ꯇꯤꯟꯅꯔ ꯂꯩꯖꯕꯅꯤꯅꯀꯣ
ꯎꯝ ꯎꯝ ꯍꯣꯏ ꯃꯤ ꯑꯗꯨꯝ ꯈꯪꯅꯕꯁꯤꯅꯗꯤ ꯑꯗꯨꯝ ꯅꯨꯡꯉꯥꯏꯕꯅꯤꯀꯣ ꯑꯗꯨꯝ ꯌꯥꯝꯅꯁꯨ ꯀꯔꯤ ꯍꯥꯏꯁꯤꯔ ꯑꯩꯈꯣꯏꯒꯤ ꯄꯨꯟꯁꯤ ꯂꯝꯕꯤꯗ ꯍꯥꯏꯇꯥꯔꯦ
ꯍꯥ ꯍꯣꯏ
ꯑꯗꯨꯝ ꯗꯔꯀꯥꯔ ꯑꯣꯏ ꯑꯗꯨꯝ ꯗꯔꯀꯥꯔ ꯑꯣꯏꯔꯛꯀꯅꯦꯕ ꯃꯣꯏꯒꯤ ꯃꯣꯏꯒꯤ ꯃꯣꯏꯒꯤꯁꯨ ꯅꯪꯒꯤꯁꯨ ꯃꯤꯁꯤꯡꯅ ꯍꯥꯏꯕꯁꯤꯗꯤ ꯅꯪꯅ ꯈꯨꯗꯣꯡ ꯈꯨꯗꯣꯡ ꯆꯥꯗꯕ ꯀꯥꯟꯗ ꯑꯗꯨꯝ ꯃꯤꯅ ꯃꯇꯦꯡ ꯄꯥꯡꯂꯛꯀꯅꯤ ꯅꯪꯅꯁꯨ ꯄꯥꯡꯕꯤꯒꯅꯤ
ꯎꯝ ꯍꯣꯏ ꯃꯥꯅꯦ
ꯑꯗꯨꯝ ꯅꯨꯡꯉꯥꯏꯕꯅꯦ ꯃꯤ ꯈꯪꯅꯕꯁꯤꯅ
ꯎꯝ ꯃꯤꯁꯤꯡꯁꯦ ꯑꯗꯨꯝ ꯂꯥꯏꯛ ꯑꯩꯒꯤ ꯇꯥꯏꯞꯇ ꯑꯗꯨꯝ ꯉꯥꯡꯗꯤ ꯉꯥꯡꯅꯤꯡꯕꯗꯨ ꯑꯣꯏꯔꯁꯨ ꯃꯤ ꯑꯇꯣꯞꯄꯁꯦꯂ ꯃꯣꯏꯒꯤ ꯃꯔꯨꯞ ꯃꯁꯦꯟ ꯂꯩꯌꯦꯅ ꯑꯥꯗꯨꯝ ꯃꯣꯏ ꯃꯁꯦꯟ ꯃꯁꯦꯟ ꯃꯁꯥ ꯃꯁꯥ ꯉꯥꯡꯅꯕꯤ ꯑꯩꯁꯦ ꯑꯩꯈꯣꯏꯒꯤ ꯃꯤꯁꯦ ꯑꯩꯁꯨ ꯏꯊꯟꯇ ꯑꯃꯨꯛ ꯑꯣꯢꯕꯀꯣ ꯑꯗꯨꯒ ꯑꯁꯤꯔꯣꯝꯗꯗꯤ ꯃꯣꯏ ꯀꯟꯃ ꯃꯆꯥꯈꯣꯏ ꯌꯥꯝ ꯌꯥꯝꯃꯦꯅ ꯑꯗꯨꯅ ꯄꯥꯛ ꯀꯩ ꯍꯥꯏꯇꯥꯔꯦ ꯄꯥꯛ ꯀ꯭ꯂꯣꯁ ꯑꯣꯏꯅꯗꯕꯗꯨ
ꯎꯝ ꯎꯝ
ꯃꯁꯥ ꯃꯁꯥꯏ ꯑꯗꯨꯝ ꯇꯣꯉꯥꯟ ꯇꯣꯉꯥꯟꯅ ꯂꯩꯖꯕꯅꯤꯅ
ꯎꯝ ꯂꯩꯔꯤꯛꯒꯤ ꯍꯥꯏꯔꯁꯨ ꯂꯩꯔꯤꯛ ꯂꯩꯁꯨꯒꯤ ꯍꯥꯏꯔꯁꯨ ꯑꯗꯨꯝ ꯃꯍꯩ ꯃꯁꯤꯡꯁꯨ ꯍꯦꯟꯅ ꯐꯪꯕꯅꯤ ꯃꯤ ꯈꯪꯅꯕꯁꯦ ꯌꯥꯝ ꯈꯪꯅꯕꯁꯦ ꯎꯝ ꯍꯥꯏꯕꯗꯤ ꯂꯩꯔꯤꯛ ꯍꯥꯏꯕꯁꯤꯗꯤ ꯑ ꯑꯣꯜ ꯔꯥꯎꯟ ꯗꯦꯕ꯭ꯂꯞꯃꯦꯟ ꯍꯥꯏꯕꯗꯨꯀꯣ ꯑꯗꯨꯅꯦꯕ ꯃꯤ ꯈꯪꯅꯕꯗꯣ
ꯎꯝ
ꯌꯥꯝꯅ ꯑꯩ ꯎꯝ ꯑꯈꯣꯏ ꯏꯁꯥ ꯏꯊꯟꯇ ꯇꯧꯕ ꯊꯕꯛ ꯌꯥꯝꯅ ꯂꯣꯏꯗꯅ ꯃꯤꯅ ꯈꯔ ꯃꯇꯦꯡ ꯄꯥꯡꯕꯤꯒ ꯁꯤ ꯇꯧ ꯍꯥꯏꯔꯗꯤ ꯌꯥꯝ ꯂꯥꯏꯅ ꯇꯧꯕꯗꯣ
ꯍꯣ ꯍꯣꯏ ꯋꯥꯈꯟ ꯈ ꯎꯝ
ꯎꯝ ꯀꯔꯤꯒꯨꯝꯕ ꯑꯦꯛꯖꯥꯝꯄꯜ ꯅꯪ ꯀꯣꯏꯁꯟ ꯈꯪꯗ꯭ꯔꯦ ꯑꯁꯤ ꯑꯩ ꯒ꯭ꯌꯥꯟ ꯇꯥꯗ꯭ꯔꯦ ꯍꯥꯏꯔꯒ ꯃꯤ ꯑꯃꯅ ꯂꯥꯛꯑꯒ ꯁꯤꯗꯤ ꯂꯥꯏꯕꯅꯦ ꯁꯤ ꯇꯧ ꯍꯥꯏꯔꯒ ꯋꯥꯈꯟ ꯂꯥꯛꯄꯗꯣ
ꯍꯣꯢ ꯍꯣꯏ ꯍ ꯍꯣꯏ ꯑꯗꯨꯃꯥꯏꯅ ꯇꯧ
ꯎꯝ ꯑꯣꯖꯥꯅ ꯇꯥꯛꯄꯗꯒꯤꯗꯤ ꯑꯗꯨꯝ ꯅꯪꯒꯤ ꯃꯃꯥꯟꯅꯕꯤ ꯃꯃꯥꯟꯅꯕꯅ ꯍꯥꯏꯔꯛꯄꯗ ꯍꯦꯟꯅ
ꯑꯥ ꯑꯥ ꯎꯝ ꯏꯁꯥ ꯏꯁꯥ ꯑꯗꯨꯝ ꯈꯪꯗꯕ ꯍꯪꯅꯔꯒꯀꯣ ꯇꯥꯛꯅꯕꯗꯣ ꯏꯁꯥꯅ ꯅꯨꯁꯤꯅ ꯒ꯭ꯌꯥꯟ ꯇꯥꯕ ꯎꯝ
ꯎꯝ ꯑꯗꯨꯅꯦ ꯀꯣꯂꯦꯖ ꯃꯇꯝꯗ ꯑꯗꯨꯝ ꯃꯇꯝꯗꯨ ꯐꯖꯅ ꯑ ꯁꯤꯖꯤꯟꯅꯕꯤꯌꯣ
ꯍꯣꯏ
ꯈꯣꯏꯒꯤ ꯑꯩꯗꯤ ꯈꯔ ꯁꯤꯅꯦꯌꯔ ꯍꯥꯏꯇꯥꯔꯦꯅꯦ ꯑꯗꯨꯗꯤ
ꯎꯝ ꯎꯝ
ꯑꯗꯨꯅ ꯑꯩꯅ ꯑꯩꯅ ꯈꯪꯕ ꯈꯔ ꯅꯣꯏꯗ
ꯍꯣꯏ ꯍꯣꯏ
ꯎꯍꯨꯝ ꯁꯣꯝꯗꯤ ꯑ ꯃꯁꯇꯔꯒꯨꯝꯕ ꯑꯃꯨꯛ ꯆꯊꯒꯗ꯭ꯔꯣ
ꯎꯝ ꯑꯩꯅ ꯇꯝꯕ ꯂꯥꯏꯟ ꯂꯥꯏ ꯂꯥꯏ